ꯍꯜꯂꯣ ꯍꯂꯣ ꯑꯣ ꯇꯥꯔꯦ ꯇꯥꯔꯦ ꯇꯥꯕ꯭ꯔꯣ
ꯇꯥꯏꯌꯦ ꯀꯩꯗꯧꯔꯝꯃꯤꯅꯣ
ꯑꯩꯗꯣ ꯐꯝꯃꯒ ꯂꯩꯔꯝꯕꯅꯦ ꯅꯪꯗꯤ ꯀꯩꯗꯧꯔꯝꯃꯤꯅꯣ
ꯑꯩꯗꯣ ꯏꯃꯥꯟꯅꯕꯤꯁꯤꯡꯅ ꯆꯥ ꯊꯛꯁꯦꯍꯩꯅ ꯆꯥ ꯊꯛꯄ ꯂꯣꯏꯕꯗ ꯉꯥꯏꯔꯤ ꯃꯦꯒꯤ ꯆꯥꯔꯒ ꯄꯨꯛ ꯁꯥꯔꯒ ꯂꯩꯔꯤ ꯍꯧꯖꯤꯛꯁꯦ
ꯑꯩꯖꯨ ꯄꯨꯛ ꯁꯥꯎꯒꯠꯂꯤꯅꯦ ꯑꯩꯁꯨ
ꯅꯪꯗꯤ ꯀꯩ ꯆꯥꯔꯨꯕꯒꯤ
ꯑꯩꯗꯣ ꯑꯩꯅ ꯏꯁꯄꯥꯏꯁꯤ ꯅꯨꯗꯜꯁ ꯆꯥꯔꯨꯕꯒꯤꯅꯦ
ꯑꯣ ꯍꯕ꯭ꯔꯣ ꯀꯃꯥꯏꯅ ꯊꯣꯡꯉꯒ ꯆꯥꯒꯦ ꯅꯪꯅ ꯊꯣꯡꯕ꯭ꯔꯣ
ꯑꯩꯅ ꯊꯣꯡꯗꯦ ꯑꯩꯈꯣꯏ ꯏꯃꯥꯟꯅꯕꯤ ꯑꯍꯩꯕꯤ ꯑꯃ ꯂꯩꯏꯌꯦ ꯃꯥꯅ ꯊꯣꯡꯉꯦ ꯑꯗꯨꯒ ꯆꯥꯏ ꯑꯩꯈꯣꯏ ꯃꯌꯥꯝ ꯆꯥꯃꯤꯟꯅꯩ ꯍꯥꯎꯋꯦ ꯑꯗꯣ ꯄꯨꯛꯁꯨ ꯁꯥꯎꯒꯠꯂꯤ
ꯃꯊꯪꯗ ꯅꯣꯏ ꯆꯥꯕꯗꯨꯁꯨ ꯑꯩꯉꯣꯟꯗ ꯀꯧꯕꯤꯌꯣ ꯀꯨꯏꯔꯦ ꯑꯗꯨ ꯆꯥꯗꯕ
ꯍꯣꯏ ꯃꯊꯪꯗꯗꯤ ꯀꯧꯔꯛꯀꯦ ꯁꯣꯏꯗꯅ ꯀꯧꯔꯛꯀꯦ
ꯑꯗꯣ ꯉꯁꯤꯗꯤ ꯅꯪ ꯊꯕꯛ ꯆꯠꯊꯣꯛꯇ꯭ꯔꯕꯣ
ꯑꯩ ꯀꯔꯤꯝ ꯆꯠꯇꯤꯌꯦ ꯉꯁꯤꯗꯤ ꯉ ꯁꯥꯏꯗꯒꯤ ꯁꯤꯗ ꯑꯣꯐꯤꯁ ꯑꯋꯥꯔ ꯇꯧꯔꯒ ꯂꯩ ꯑꯩ ꯗ꯭ꯌꯨꯇꯤ ꯇꯧꯔꯒ ꯁꯤꯗ ꯅꯪꯗꯤ ꯀꯩꯗꯧꯔꯝꯃꯤꯅꯣ
ꯑꯩꯗꯤꯅꯦ ꯉꯁꯥꯏꯗꯒꯤ ꯑꯌꯨꯛ ꯉꯟꯇꯥ ꯍꯧꯒꯠꯂꯦ ꯑꯗꯨꯒ ꯁꯥꯔꯚꯤꯁ ꯆꯠꯂꯦ ꯍꯜꯂꯛꯑꯦ ꯆꯥꯛ ꯆꯥꯔꯦ ꯑꯗꯨꯒ ꯉꯥꯛꯇ ꯂꯩꯔꯒ ꯏꯃꯥꯟꯅꯕꯤ ꯑꯃꯅ ꯃꯥꯒꯤ ꯄꯤꯁꯨꯝ ꯁꯦꯡꯗꯣꯛꯄꯤꯌꯣꯗꯅ ꯁꯦꯡꯕꯤꯔꯒ ꯍꯧꯖꯤꯛꯁꯦ ꯆꯥ ꯊꯛꯄ ꯂꯣꯏꯔꯒ ꯃꯇꯝ ꯂꯦꯜꯂꯤ
ꯑꯩꯒꯤꯁꯨ ꯄꯤꯁꯨꯝ ꯁꯦꯡꯗꯣꯛꯄꯤꯌꯣ ꯑꯝꯇ ꯑꯩꯒꯤꯁꯨ ꯌꯀꯨ ꯃꯥꯜꯂꯦ ꯁꯣꯡꯉꯦ ꯌꯥꯝꯅ
ꯑꯩ ꯃꯤꯒꯤ ꯄꯤꯁꯨꯝ ꯁꯦꯝꯕꯤꯕ ꯍꯩ ꯇꯦ ꯑꯗꯨ ꯃꯥꯏꯁꯨ ꯄꯪꯁꯦꯝ ꯁꯦꯝꯈ꯭ꯔꯕꯅꯦꯕꯀꯣ ꯑꯗꯨ ꯃꯥꯅ ꯄꯪꯇꯧ ꯇꯧꯔꯒ ꯂꯥꯛꯄꯒꯤ ꯑꯩꯁꯨ ꯁꯦꯝꯕꯤꯕ ꯈꯪꯗꯕꯒꯤ ꯃꯥꯒꯤ ꯄꯤꯁꯨꯝ ꯁꯣꯏꯗꯕꯤꯗ ꯃꯥꯒꯤ ꯏꯁꯀꯤꯟ ꯑꯣꯏꯅ ꯐꯣꯏꯗꯣꯛꯄꯤꯔꯒ ꯊꯝꯍꯧꯔꯦ
ꯃꯥꯏ ꯄꯤꯁꯨꯝꯗꯣ ꯐꯖꯈ꯭ꯔꯕ꯭ꯔꯥ
ꯎꯝ ꯅꯪ ꯍꯣꯔꯦꯟ ꯌꯦꯡꯕꯤꯌꯣ ꯍꯜꯂꯛꯄ ꯀꯥꯟꯗ ꯌꯨꯝꯗ
ꯑꯩꯅ ꯍꯣꯔꯦꯟ ꯌꯦꯡꯒꯅꯤ ꯑꯩꯅ ꯍꯣꯔꯦꯟ ꯑꯗꯨꯗꯤ ꯍꯧꯖꯤꯛ ꯅꯨꯡꯗꯥꯡꯗꯤ ꯀꯩꯀꯩ ꯇꯧꯗꯣꯏꯅꯣ ꯀꯩ ꯏꯟꯖꯥꯡ ꯊꯣꯡꯗꯣꯏꯅꯣ
ꯈꯪꯗꯦ ꯑꯦꯟꯁꯥꯡꯁꯦ ꯀꯩ ꯊꯣꯡꯁꯤꯔꯥ ꯍꯥꯏꯅ ꯆꯥꯃꯤꯟꯅꯒꯗꯕꯁꯤ ꯁꯤꯡꯕꯨ ꯍꯥꯏꯔꯁꯨ ꯃꯥꯁꯨ ꯃꯣꯏꯁꯨ ꯈꯪꯗꯦ ꯍꯥꯏꯌꯦ ꯅꯪꯗꯤ ꯀꯩ ꯊꯣꯡꯗꯣꯏꯕ
ꯑꯩꯗꯤ ꯈꯪꯗꯦ ꯑꯩꯈꯣꯏꯁꯨ ꯈꯪꯗ꯭ꯔꯤꯗꯣ ꯉꯁꯥꯏꯒꯤ ꯏꯟꯖꯥꯡꯗꯤ ꯂꯩꯕ ꯆꯝꯊꯣꯡ ꯇꯧꯋꯦꯕ ꯉꯁꯥꯏꯗꯣ ꯑꯗꯨ ꯑꯗꯨꯒ ꯆꯥꯗꯧ ꯃꯥꯜꯂꯦ ꯑꯗꯨꯒ ꯑꯥ ꯑꯗꯨ ꯑꯗꯨꯇꯪ ꯆꯥꯗꯧ ꯃꯥꯜꯂꯦ
ꯑꯣ ꯆꯝꯊꯣꯡꯗꯨꯕꯨ ꯍꯥꯎꯕ꯭ꯔꯣ ꯀꯃꯥꯏꯅ ꯊꯣꯡꯒꯦ ꯅꯪꯒꯤꯗꯨꯕꯣ
ꯍꯥꯎ ꯇꯦ ꯈꯪꯗꯦ ꯍꯥꯎꯇꯦ ꯉꯥꯗꯣ ꯑꯈꯣꯏꯒꯤ ꯉꯥꯗꯣ ꯀꯨꯏꯔꯦꯕ ꯂꯩꯕꯗꯣ ꯁꯤꯗ ꯑꯈꯣꯏꯅ ꯁꯨꯇꯤ ꯆꯠꯄ ꯀꯥꯟꯗꯁꯨ ꯑꯗꯨꯝ ꯂꯩꯍꯧꯔꯕꯅꯦꯕ ꯁꯤꯗ ꯑꯗꯨꯅ ꯃꯅꯝꯗꯣ ꯅꯝꯊꯤꯕ ꯏꯟꯖꯥꯡꯗ ꯊꯥꯛꯄꯗ ꯑꯗꯨꯁꯨ ꯄꯥꯝꯃꯨꯕꯅꯤꯅ ꯑꯗꯨꯝ ꯊꯥꯛꯄ ꯉꯥꯗꯣ ꯑꯗꯨꯅ ꯉꯥꯗꯣ ꯃꯅꯝ ꯆꯦꯜꯂꯛꯄ ꯏꯟꯖꯥꯡꯗꯨꯁꯨ ꯗꯨꯝ ꯑꯗꯨꯅ ꯍꯥꯎꯇꯦꯕ
ꯎꯝ ꯑꯗꯨꯅꯦ ꯆꯥꯒꯗꯕꯅꯦ ꯍꯥꯎꯇ꯭ꯔꯁꯨ ꯃꯁꯥ ꯐꯅꯕ ꯆꯥꯥꯁꯜꯂꯨ ꯅꯪ ꯅꯃꯥꯟꯅꯕꯤꯗꯨꯁꯨ ꯌꯥꯝ ꯀꯪꯉꯦ ꯆꯩ ꯃꯥꯜꯂꯦ ꯃꯥꯁꯨ ꯃꯌꯥꯝ ꯆꯥꯍꯜꯂꯨ
ꯑꯗꯣ ꯃꯥꯗꯣ ꯆꯩ ꯃꯥꯟꯕꯗꯣ ꯃꯥꯗꯤ ꯃꯥꯒꯤ ꯈꯅꯥꯎꯗ ꯐꯨꯜꯂꯦ ꯍꯥꯏꯌꯦ ꯃꯌꯥꯝ ꯆꯥ ꯑꯣꯁꯟ ꯆꯥꯁꯟꯕꯗꯣ ꯑꯗꯨꯅ ꯃꯥꯗꯤ ꯈꯔ ꯈꯔ ꯄꯤꯛꯅ ꯄꯤꯛꯅ ꯆꯥꯖꯩꯌꯦ ꯃꯥꯗꯤ
ꯐꯖꯅ ꯁꯥꯏꯔꯒ ꯆꯥꯍꯜꯂꯣ ꯃꯥꯗꯣ ꯑꯥꯏ ꯅꯠꯇ꯭ꯔꯒ ꯑꯩꯈꯣꯏꯅ ꯁꯔꯖꯔꯤ ꯇꯧꯕꯤꯁꯤꯔꯣ ꯑꯩꯈꯣꯏꯒꯤ ꯈꯔ ꯄꯤꯁꯜꯂꯁꯤꯔꯣ
ꯇꯧꯁꯤ ꯇꯧꯁꯤ ꯃꯥꯒꯤ ꯈꯅꯥꯎꯁꯤ ꯈꯔ ꯂꯦꯟꯊꯠꯇ꯭ꯔꯗꯤ ꯌꯥꯔꯔꯣꯏ ꯁꯔꯖꯔꯤ ꯇꯧꯔꯒ
ꯑꯗꯨꯅꯤ ꯍꯥꯏꯁꯦ ꯑꯩꯈꯣꯏꯅ ꯑꯗꯨꯝ ꯆꯥꯕꯗꯤ ꯆꯞ ꯃꯥꯟꯅꯩ ꯑꯩꯈꯣꯏꯅ ꯗꯨꯝ ꯗꯨꯝ ꯅꯣꯡꯃ ꯅꯣꯡꯃꯒꯤ ꯆꯥꯎꯈꯠꯂꯛꯏ
ꯑꯗꯨꯅꯦ ꯃꯥꯅ ꯁꯨꯝ ꯄꯤꯛꯍꯜꯂꯦ ꯑꯩꯈꯣꯏꯅ ꯁꯨꯝ ꯁꯨꯝ ꯅꯣꯏꯊꯣꯔꯛꯑꯦ ꯃꯥꯅ ꯁꯨꯝ ꯎꯝ ꯋꯥꯆꯦꯠ ꯃꯥꯜꯂꯒ ꯂꯩꯔꯦ ꯑꯗꯨ ꯅꯪ ꯅꯨꯡꯗꯥꯡꯗꯤ ꯂꯥꯏꯔꯤꯛ ꯀꯩꯀꯩ ꯄꯥꯕ ꯈꯣꯠꯄ ꯀꯩꯀꯩ ꯇꯧꯔꯣꯏꯗ꯭ꯔꯣ
ꯍꯧꯖꯤꯛ ꯅꯨꯡꯗꯥꯡꯁꯦ ꯉꯥꯛꯇ ꯂꯩꯔꯒ ꯑꯩꯒꯤ ꯀꯥꯗ ꯀꯨꯝꯃꯅꯤ ꯏꯔꯨꯔꯅꯤ ꯑꯗꯨꯒ ꯉꯥꯥꯛꯇꯪ ꯄꯥꯔꯅꯤ ꯑꯗꯨꯒ ꯍꯣꯔꯦꯟ ꯏꯃꯥꯟꯅꯕꯤꯁꯤꯡꯗꯣ ꯑꯗꯨꯅ ꯃꯣꯏ ꯆꯥꯛ ꯊꯣꯡꯕ ꯍꯧꯔꯦ ꯅꯠꯇ꯭ꯔꯒ ꯂꯣꯏꯔꯦ ꯍꯥꯏꯔꯝꯕ ꯀꯥꯟꯗ ꯀꯥꯔꯒ ꯆ ꯆꯥꯔꯅꯤ
ꯑꯗꯨꯗꯤ ꯅꯪ ꯊꯕꯛꯁꯦ ꯌꯥꯝꯅ ꯂꯩꯔꯤ ꯍꯧꯖꯤꯛꯁꯦ ꯑꯗꯣ ꯑꯩꯗꯤ ꯊꯕꯛ ꯂꯩ ꯊꯤꯌꯦ ꯍꯧꯖꯤꯛ ꯗ꯭ꯌꯨꯇꯤ ꯇꯧꯒꯗꯕ ꯈꯛꯇ ꯉꯥꯏꯔꯦ ꯑꯗꯨꯒ ꯑꯗꯨꯝ ꯇꯪ ꯂꯩꯔꯒ ꯆꯥꯛ ꯊꯣꯡꯉꯅꯤ ꯑꯗꯨꯒ ꯑꯩꯗꯤ ꯑꯗꯨꯃꯥꯏꯅ ꯇꯧꯔ ꯂꯩꯅꯤ ꯑꯇꯣꯞꯄ
ꯅꯪ ꯑꯣꯐꯤꯁ ꯀꯥꯕꯁꯦ ꯀꯌꯥꯃꯨꯛ ꯀꯨꯏꯔꯒꯦ ꯑꯗꯨ ꯀꯩ ꯑꯣꯐꯤꯁꯇꯅꯤ ꯅꯪ ꯀꯥꯔꯤꯖꯤꯕꯣ
ꯑꯣꯐꯤꯁꯁꯦ ꯀꯨꯏꯗ꯭ꯔꯤ ꯑꯩꯗꯤ ꯖꯣꯏꯟ ꯇꯧꯕ ꯑꯗꯣ ꯑ ꯑ ꯍꯥꯏꯗꯣꯛꯄꯗꯤ ꯅꯨꯡꯉꯥꯏꯇ꯭ꯔꯦ
ꯑꯣ ꯑꯣꯏ ꯌꯥꯏ ꯌꯥꯏ ꯇꯧꯒꯗꯕꯅꯤ ꯍꯟꯗꯛ ꯃꯇꯝꯁꯤꯗ ꯄꯩꯁꯥ ꯌꯥꯎꯗꯅ ꯊꯕꯛ ꯇꯧꯗꯅ ꯂꯩꯕ ꯍꯥꯏꯕꯁꯤ ꯌꯥꯕ ꯅꯠꯇꯦ
ꯍꯣꯏ ꯗꯨ ꯑꯗꯨ ꯄꯩꯁꯥ ꯊꯣꯛꯅꯕꯅꯦꯅ ꯈꯔ ꯈꯔ ꯌꯥꯎꯁꯟꯕꯅꯦ ꯂꯥꯏꯔꯤꯛ ꯇꯝ ꯇꯝꯅ
ꯎꯝ
ꯇꯗꯔꯥꯕꯣ
ꯇꯥꯏꯌꯦ ꯇꯥꯏꯌꯦ ꯑꯗꯨꯅꯦ ꯅꯪ ꯏꯁꯩ ꯁꯛꯄ ꯍꯩꯌꯦ ꯍꯥꯏꯆꯨꯅ ꯍꯥꯏꯅꯁꯨ ꯇꯥꯏꯌꯦꯅꯦ ꯑꯝꯇ꯭ꯪ ꯉꯪꯉꯛꯑꯣꯅꯦ ꯅꯪ ꯏꯁꯩꯗꯨꯕꯨ ꯑꯝꯇ ꯇꯥꯁꯤꯅꯦ
ꯑꯩ ꯏꯁꯩ ꯁꯛꯄ ꯍꯩꯇꯦꯗ ꯀꯅꯥꯅ ꯍꯥꯏꯖꯤꯜꯂꯛꯏꯅꯣ
ꯅꯪ ꯏꯁꯩ ꯁꯛꯄ ꯍꯥꯏꯌꯦ ꯀꯥꯏꯅ ꯑꯩꯒꯤ ꯃꯡꯗ ꯇꯝꯃꯃꯤꯅꯦ ꯅꯪꯅ ꯁꯛꯑꯒ
ꯃꯪ ꯑꯔꯥꯟꯕꯅꯦ ꯅꯪꯒꯤꯗꯣ ꯑꯩꯗꯤ ꯍꯩꯁꯨ ꯍꯩꯇꯅ
ꯅꯪꯒꯤꯁꯤꯕꯨ ꯍ ꯍꯩꯗꯣꯏꯅꯦ ꯃꯤꯅ ꯃꯪꯁꯦ ꯑꯩꯒꯤ ꯃꯪꯗꯤ ꯌꯥꯝ ꯆꯨꯝꯒꯟꯕꯅꯦ
ꯑꯗꯨ ꯑꯩꯒꯤꯗꯤ ꯁꯛꯄꯁꯨ ꯍꯩꯇꯤꯌꯦ ꯑꯗꯨꯒ
ꯉꯥꯡꯉꯛꯑꯣ ꯑꯩ ꯆꯨꯝꯃꯦ ꯂꯥꯜꯂꯦ ꯈꯥꯏꯕꯤꯒꯦ ꯍꯩꯇꯦ ꯍꯩꯇꯕꯗꯣ ꯑꯩꯅ ꯖꯁ ꯇꯧꯕꯤꯒꯦ
ꯂ ꯂ ꯂ ꯂ ꯂ ꯐꯖꯃ꯭ꯔꯨꯁꯤꯕꯣ
ꯑꯩꯗꯤ ꯑꯩꯗꯤ ꯑꯗꯣ ꯑꯗꯨꯃꯥꯏꯅ ꯉꯪꯕꯖꯨ ꯍꯩꯇꯦ
ꯎꯝ ꯅꯪ ꯌꯥꯝ ꯍꯩꯗꯤ ꯅꯪ ꯉꯁꯥꯏ ꯉꯪꯉꯤꯗꯨꯗꯤ ꯑꯩ ꯇꯥꯍꯥꯎꯋꯦ
ꯑꯗꯨꯅꯤ ꯃꯥꯏꯁꯤ ꯌꯥꯝ ꯍꯩꯇꯦꯝꯃꯦ
ꯑꯩꯅ ꯗ꯭ꯌꯨꯇꯤ ꯇꯧꯔꯤꯉꯩꯗ ꯅꯪꯅ ꯂꯪ ꯏꯁꯩ ꯁꯛꯏꯗꯨꯅꯤ ꯀꯅ ꯁꯛꯇ꯭ꯔ ꯉꯁꯥꯏ
ꯎꯝ ꯎꯝ
ꯂꯨ ꯍꯩꯔꯤꯗꯨꯗꯤ ꯅꯪ ꯃꯌꯥꯝ
ꯑꯗꯨꯅꯦꯕ ꯑꯩꯅ ꯍꯥꯏꯔꯤꯁꯦ ꯏꯕꯥꯅꯤ ꯔꯨꯝ ꯑꯃꯗ ꯂꯩꯅꯗ꯭ꯔꯁꯨ ꯀꯃꯥꯏꯅ ꯇꯥꯔꯤꯕ ꯅꯪ ꯑꯩꯒꯤ ꯈꯣꯟꯖꯦꯜ
ꯅꯪ ꯉꯁꯥꯏ ꯑꯩꯅꯤ ꯃꯅꯥꯛ ꯉꯛꯇ ꯂꯥꯛꯑꯝꯃꯤ ꯂꯥꯛꯑꯝꯗꯦ ꯃꯆꯤꯟ ꯊꯤꯒꯅꯨ
ꯂꯥꯛꯑꯝꯗꯤꯌꯦ ꯏꯕꯥꯅꯤ ꯔꯨꯝ ꯇꯣꯉꯥꯟꯅ ꯂꯩꯔꯤꯗꯨꯗꯤ
ꯐꯔꯦ ꯐꯔꯦ ꯕꯨꯠ ꯑꯣꯏꯔꯝꯃꯅꯤ ꯑꯗꯨꯗꯤ ꯃꯥꯅꯦ ꯚꯨꯠꯅꯦ ꯅꯪꯪ
ꯑꯩꯗꯤ ꯁꯤꯗ ꯆꯪꯉꯒꯦ ꯃꯥꯒꯤ ꯀꯩꯀꯩ ꯂꯩꯒꯦ ꯍꯦꯡꯎꯔꯒꯦ
ꯅꯪ ꯕꯨꯠ ꯃꯥꯂꯦ ꯀꯤꯖꯩꯌꯦ
ꯃꯥꯒꯤꯦ ꯃꯌꯥꯝꯁꯦ
ꯍꯥꯞꯁꯤꯜꯂꯣ ꯅꯪꯉꫭꯟꯗ
ꯃꯥ ꯃꯥꯒꯤ ꯃꯌꯥꯝꯁꯦ ꯀꯃꯥꯏꯅ ꯇꯧꯁꯦ ꯍꯥꯏꯕꯅꯣ ꯀꯩꯝ ꯌꯥꯎꯗꯤ ꯈꯔ ꯄꯤꯁꯜꯂꯝꯁꯤꯔꯥ ꯏꯕꯥꯅꯤꯒꯤ
ꯄꯤꯁꯜꯂꯝꯁꯦ ꯑꯗꯣ ꯅꯪ ꯅꯪ ꯀꯣꯏꯕ ꯆꯠꯅꯤꯡꯗ꯭ꯔꯣ?
ꯆꯠꯅꯤꯡꯉꯦ ꯃꯤ ꯀꯅꯥꯅꯣ ꯃꯣꯏ ꯃꯈꯣꯟ ꯌꯥꯝ ꯂꯥꯎꯅ ꯇꯥꯏꯍꯦ
ꯑꯩꯒꯤꯁꯤꯗ ꯇꯥꯕ꯭ꯔꯣ
ꯁꯤꯗ ꯇꯥꯔꯛꯄꯔꯥ ꯅꯪꯒꯤꯁꯦ
ꯅꯪꯒꯤꯗꯗꯤ ꯇꯥꯗꯕ ꯃꯥꯜꯂꯦ ꯇꯥꯗꯤꯌꯦ ꯀꯩꯁꯨ ꯇꯥꯗꯦ ꯑꯇꫭꯞꯄ
ꯍꯧꯅ ꯇꯥꯕ꯭ꯔꯣ ꯅꯠꯇ꯭ꯔꯒ ꯀꯌꯥ ꯅꯦꯝꯅ ꯇꯥꯕ꯭ꯔꯣ?
ꯐꯖꯅ ꯇꯥꯏꯌꯦ ꯑꯗꯨꯝ
ꯐꯔꯅꯦ ꯑꯗꯨꯗꯤ ꯇꯥꯔꯗꯤ ꯑꯩꯗꯤ ꯇꯥꯗꯕ ꯈꯜꯂꯨꯔꯦ ꯑꯁ ꯍꯩꯃꯥ
ꯑꯗꯨꯗꯤ ꯌꯥꯝ ꯇꯥꯏ ꯇ ꯌꯥꯝ ꯊꯤ ꯐꯖꯅ ꯇꯥꯏ ꯑꯗꯣ ꯑꯆꯥꯄꯣꯠ ꯆꯥꯕ ꯆꯠ ꯁꯤꯅꯦ ꯑꯣꯛꯁꯥ ꯆꯥꯕ ꯆꯠꯁꯦ
ꯆꯥꯕ ꯆꯠꯁꯦ ꯑꯗꯨ ꯄꯩꯁꯥꯗꯤ ꯀꯗꯥꯏꯗꯒꯤ
ꯄꯩꯁꯥꯗꯣ ꯑꯩꯈꯣꯏ ꯏꯃꯥꯟꯅꯕꯤ ꯑꯃ ꯄꯩꯁꯥ ꯀꯟꯅ ꯇꯥꯜꯂꯤꯗꯨꯗꯤ ꯃꯥ ꯄꯨꯊꯣꯛꯆꯆꯅꯤꯑꯦ
ꯑꫭ ꯍꯣꯏ ꯍꫭꯏ ꯌꯥꯌꯦ
ꯄꯩꯁꯥ ꯌꯥꯝ ꯐꯪꯗ꯭ꯔꯣ ꯃꯥ ꯈꯪꯕ꯭ꯔꯥ ꯅꯪ ꯄꯩꯁꯥ ꯌꯥꯝ ꯇꯥꯟꯕꯤꯗꯣ ꯏꯃꯥꯟꯅꯕꯤꯗꯣ
ꯎꯝ ꯈꯪꯗꯦ ꯃꯥꯁꯤ ꯇꯥꯥꯟꯕ ꯖꯥꯠꯂꯥ ꯇꯥꯟꯗꯕ ꯖꯥꯠꯂꯥ ꯈꯪꯗꯦ ꯆꯥꯥꯁꯦ ꯍꯥꯏꯗꯤ ꯐꯅ ꯌꯥꯝꯅ ꯀꯨꯏꯔꯦ ꯍꯥꯏꯔꯛꯄ ꯑꯗꯨꯗꯩꯗꯤ ꯄꯩꯁꯥ ꯆꯥꯥꯁꯦ ꯍꯥꯏꯅ ꯀꯧꯔꯛꯄ ꯀꯥꯟꯗꯗꯤ ꯄꯩꯁꯥ ꯂꯩꯇꯤ ꯂꯩꯇꯤ ꯂꯩꯇꯤ ꯑꯗꯨꯝ ꯍꯥꯏ ꯑꯩ ꯈꯪꯗꯦ ꯃꯥ
ꯃꯥ ꯄꯩꯁꯥ ꯌꯥꯝ ꯀꯟꯅ ꯇꯥꯜꯂꯤꯕꯅꯤ ꯃꯥꯅ ꯄꯩꯁꯥ ꯑꯆꯥꯄꫭꯠ ꯄꯤꯖꯅꯤ ꯄꯤꯖꯅꯤ ꯍꯥꯏꯕꯅꯦ ꯌꯦꯟ ꯄꯤꯖꯅꯤ ꯄꯤꯖꯅꯤ ꯍꯥꯏꯔꯒ ꯂꯩꯕꯅꯦ ꯃꯥꯅ
ꯌꯦꯟꯒꯨꯝꯕ ꯌꯥꯝ ꯑꯊꯨꯝ ꯑꯍꯥꯎꯕ ꯌꯥꯝ ꯆꯥꯃꯜꯂꯗꯤ ꯄꯥꯏꯜꯁꯤꯁꯨ ꯑꯃꯨꯛ ꯅꯨꯡꯉꯥꯏꯇꯦꯅꯦ ꯇꯧꯔꯤꯁꯦ
ꯎꯝ ꯍꯣꯏ ꯑꯗꯨꯅ ꯑꯆꯝꯕꯁꯨ ꯆꯥꯒꯅꯤ ꯄꯨꯜꯂꯒ ꯄꯨꯟꯁꯤꯜꯂꯒ
ꯅꯪꯗꯤ ꯄꯥꯜꯁꯀ ꯂꯩꯕꯤꯕ꯭ꯔꯣ
ꯂꯩꯏꯇꯤꯌꯦ
ꯑꯦꯟꯁꯥꯡꯒꯨꯝꯕ ꯆꯥꯕ ꯀꯥꯟꯗ ꯂꯩꯕꯤꯗꯕ꯭ꯔꯣ ꯑꯗꯨꯗꯤ ꯌꯥꯝ ꯐꯩꯅ ꯅꯪꯗꯤ ꯅꯁꯥ ꯌꯥꯝ ꯐꯩꯌꯦ ꯅꯪꯗꯤ
ꯑꯩꯗꯤ ꯏꯟꯖꯤꯟꯁꯦ ꯌꯥꯝꯅ ꯐꯩꯌꯦ
ꯑꯗꯨꯗꯤ ꯑꯩꯁꯨ ꯄꯥꯝꯃꯦ ꯅꯪ ꯏꯟꯖꯤꯟꯗꯨꯃꯛ ꯑꯩꯁꯨ ꯄꯥꯝꯃꯦ
ꯅꯃꯥꯟꯅꯕꯤꯁꯦ ꯉꯥꯎꯔꯕ ꯃꯥꯜꯂꯦ
ꯑꯗꯨꯅꯦ ꯀꯣꯏ ꯂꯥꯎ ꯂꯥꯎꯋꯦ ꯃꯤ ꯀꯩꯅꯣ ꯈꯪꯗꯦ ꯑꯝꯇ ꯃꯈꯣꯟꯗꫭ ꯊꯣꯛꯍꯜꯂꯛꯀꯅꯣ ꯍꯥꯏꯕꯅꯦꯃꯦ ꯌꯥꯝ ꯅꯨꯡꯉꯥꯏꯇꯦꯃꯦ
ꯇꯥꯗ꯭ꯔꯦ ꯇꯥꯗ꯭ꯔꯦ ꯇꯨꯃꯤꯟ ꯂꯩꯔꯕ ꯃꯥꯜꯂꯦ
ꯃꯤꯅ ꯊꯕꯛ ꯇꯧꯔꯤ ꯀꯥꯟꯁꯤꯗꯅꯦ ꯀꯔꯤꯅꯣꯕ
ꯎꯝ ꯇꯥꯗ꯭ꯔꯦ꯫ ꯐꯖꯅ꯫
ꯇꯥꯕ꯭ꯔꯥ ꯎꯝ ꯎꯝ ꯑꯩꯁꯦ ꯏꯃꯥꯟꯅꯕꯤꯒꯤ ꯐꯃꯨꯡꯗ ꯍꯤꯞꯄꯤꯕꯀꯣ꯫ ꯑꯗꯨꯏ ꯃꯥꯅ ꯃꯄꯥꯟꯗ ꯃꯥꯏ ꯅꯨꯄꯥꯒ ꯋꯥꯔꯤ ꯁꯥꯔꯨꯔꯒ ꯑꯩꯒꯤ ꯃꯤꯡ ꯀꯣꯏꯂꯥꯎ ꯂꯥꯎꯔꯛꯏꯅꯤ꯫ ꯇꯧꯔꯤꯁꯤ꯫
ꯎꯝ ꯉꯥꯎꯔꯦ ꯃꯥ ꯑꯗꯨꯗꯤ꯫
ꯀꯩꯅꯣꯅꯦ ꯃꯥꯅꯦ ꯉꯥꯎ ꯎꯝ ꯃꯥꯅ ꯀꯩꯒꯤꯅꯣ ꯑꯩꯒꯤ ꯃꯤꯡ ꯀꯣꯏ ꯂꯥꯎ ꯂꯥꯎꯔꯤꯁꯦ ꯃꯄꯥꯟꯗꯒꯤ ꯑꯗꯨꯁꯨ ꯃꯅꯨꯡ ꯆꯪꯅ ꯀꯧꯕ ꯌꯥꯗꯕ꯭ꯔꯣꯕ꯫
ꯈꯪꯗꯦ ꯑꯗꯨ ꯀꯥꯡꯗꯅꯦ ꯀꯥꯡ ꯌꯧꯔꯛꯇꯣꯔꯦꯗꯅ ꯀꯥꯡ ꯈꯪꯕ꯭ꯔꯣ ꯅꯪ꯫
ꯈꯪꯉꯦ-ꯈꯪꯉꯦ ꯑꯗꯨꯕꯨ ꯑꯔꯊꯥꯗꯤ ꯈꯪꯗꯦꯌꯦ ꯑꯗꯨꯝ ꯀꯥꯡꯅ ꯈꯪꯅꯩꯌꯦ꯫
ꯑꯗꯨ ꯀꯥꯡ ꯍꯥꯏꯁꯦ ꯑꯃ ꯃꯃꯤꯠ ꯂꯥꯎꯕꯗꯣ ꯃꯨꯛꯁꯨꯛꯉꯨꯕꯗꯣ ꯑꯗꯨ ꯊꯨꯒꯤꯅꯦꯕ ꯑꯗꯣ ꯑꯗꯨꯒꯤ ꯀꯥꯡ ꯆꯤꯡꯕꯗꯣ ꯑꯗꯨꯗꯣ ꯈꯦꯇ꯭ꯔꯤ ꯆꯥꯕꯗꯣ ꯅꯪ ꯆꯥꯅꯤꯡꯗ꯭ꯔꯣ꯫
ꯆꯥꯅꯤꯡꯉꯦ ꯑꯗꯣ ꯑꯩꯗꯤ ꯆꯠꯄ ꯐꯪꯗꯤꯌꯦ꯫
ꯑꯗꯨ ꯁꯤ ꯑꯈꯣꯏꯁꯨ ꯆꯠꯄ ꯐꯪꯗꯦ ꯑꯗꯣ ꯃꯤ ꯃꯌꯥꯝ ꯆꯤꯟꯕꯅꯤ ꯃꯣꯏꯒꯤ ꯀꯥꯡ ꯆꯤꯡꯐꯝꯝꯗ ꯆꯠꯄꯗꯗꯤ ꯑꯗꯨꯅ
ꯆꯥꯕ ꯌꯥꯏꯌꯦ ꯅꯣꯏ ꯀꯥꯡꯒꯨꯝꯕꯗꯗꯤ ꯌꯨꯝ ꯍꯜꯂꯣꯏꯗ꯭ꯔꯣ꯫
ꯍꯟꯅꯤ ꯗꯨꯕꯨꯗꯤ꯫
ꯑꯗꯨ ꯅꯣꯏ ꯍꯜꯂꯗꯤ ꯑꯩ ꯀꯥꯏꯗ ꯍꯧꯔ ꯆꯥꯎ ꯍꯥꯏꯕ꯭ꯔꯣ꯫
ꯑꯗꯨꯏꯁꯨ ꯆꯥꯁꯤꯅꯦ ꯀꯥꯡ ꯌꯧꯗ꯭ꯔꯤꯉꯩꯗ ꯑꯣꯏꯔꯁꯨ ꯀꯥꯡ ꯂꯣꯏꯈ꯭ꯔꯒꯁꯨ ꯆꯥꯕ ꯌꯥꯏꯅꯦ ꯈꯦꯠ ꯁ꯭ꯔꯤꯗꯤ꯫
ꯆꯥꯕ ꯌꯥꯏꯏ ꯆꯥꯕꯤ ꯌꯥꯏꯏ ꯆꯥꯁꯦ ꯀꯩꯅꯨ ꯆꯥꯕꯨ ꯄꯒꯤꯅꯤ ꯍꯥꯏꯗꯤ ꯑꯩꯗꯤ ꯂꯣꯏ ꯌꯥꯏ꯫
ꯑꯗꯨꯗꯤ ꯆꯠꯂꯁꯤ ꯂꯥꯛꯑꯣ ꯍꯧꯖꯤꯛ ꯑꯁꯤꯗ ꯑꯦꯝ ꯌꯨ ꯃꯅꯤꯡꯗ ꯆꯥꯎꯔꯁꯦ꯫
ꯑꯁ ꯑꯩꯗꯤ ꯆꯠꯊꯣꯛꯄꯗ ꯉꯥꯏꯔꯦ ꯍꯧꯖꯤꯛꯇꯤ ꯈꯔ ꯉꯥꯛꯇ ꯂꯩꯔꯒ ꯆꯥꯁꯤ ꯄꯨꯡ ꯇꯔꯨꯛ ꯑꯈꯥꯏꯗ꯫
ꯑꯩ ꯄꯨꯛ ꯁꯥꯎꯒꯠꯂꯤꯅꯦ ꯑꯩꯗꯤ ꯀꯃꯥꯏꯅ ꯐꯗꯣꯏꯅꯣ ꯄꯨꯛ ꯁꯥꯎꯒꯠꯄꯁꯦ꯫
ꯄꯨꯛ ꯁꯧꯒꯠꯄꯗꯣ ꯁꯨꯒꯔ ꯆꯥꯑꫭ ꯁꯨꯒꯔ ꯆꯥꯔꯗꯤ ꯐꯕꯅꯦ꯫
ꯐꯔꫭꯏꯗꯕ ꯐꯔꯣꯏꯗꯕ ꯃꯥꯜꯂꯦꯅꯦ ꯑꯩꯗꯤ ꯆꯥꯅꯤꯡꯗꯤꯌꯦ ꯑꯗꯨꯗꯤ꯫
ꯆꯤꯅꯤꯗꯨ ꯆꯥꯎꯋꯣ ꯃꯣꯔꯣꯛ ꯁꯥꯕꯒ ꯄꯨꯛ ꯅꯥꯕꯒ ꯌꯥꯝ ꯐꯕꯅꯤ ꯃꯣꯏꯅ ꯍꯥꯏꯗ꯭ꯔꯥ ꯌꯣꯡꯆꯥꯛ ꯆꯥꯕ ꯉꯥꯟꯗ ꯎꯝ ꯌꯣꯡꯆꯥꯛꯀꯤ ꯑꯃ ꯂꯩꯍꯧꯗ꯭ꯔꯥ ꯅꯝꯊꯤꯕ ꯃꯅꯝ ꯑꯃ ꯆꯤꯟꯗ ꯆꯥꯔꯀꯥꯟꯗ꯫
ꯎꯝ
ꯑꯗꯨꯗꯣ ꯆꯤꯅꯤ ꯆꯥꯔꯗꯤ ꯃꯅꯝꯗꯣ ꯂꯩꯇꯦ ꯍꯥꯏꯌꯦ꯫
ꯑꯣ ꯑꯩꯗꯤ ꯈꯪꯗꯦꯌꯦ ꯅꯪꯅ ꯍꯥꯏꯔ ꯀꯥꯟꯗ ꯈꯪꯉꯛꯑꯦ꯫
ꯎꯝ ꯈꯪꯍꯥꯎꯋꫭ ꯐꯕꯅꯦ꯫
ꯑꯗꯨꯗꯤ ꯑꯩ ꯆꯤꯅꯤ ꯆꯥꯎꯈꯤꯒꯦ ꯄꯨꯛ ꯁꯧꯒꯠꯄꯁꯦ꯫ ꯑꯗꯨꯗꯤ ꯊꯝꯃꯒꯦ꯫
ꯇꯧ ꯆꫭ ꯊꯝꯗꯁꯨ ꯆꯥꯕ ꯆꯠꯂꯣꯅ ꯑꯗꯨꯝ꯫
ꯅꯪ ꯊꯝꯅꯤꯡꯗꯕ꯭ꯔꯣ ꯅꯪ ꯊꯝꯅꯤꯡꯗꯦ ꯑꯩꯒ ꯋꯥꯔꯤ ꯑꯗꯨꯝ ꯁꯥꯟꯅꯅꯤꯡꯉꯤ ꯅꯠꯇ꯭ꯔꯥ
ꯑꯗꯨꯝ ꯇꯧꯕ ꯆꯠꯂꯣ꯫